ꯇꯥꯕ꯭ꯔꯣ ꯇꯥꯕ꯭ꯔꯣ ꯇꯥꯏꯌꯦ
ꯑꯁ ꯉꯁꯤ ꯑꯩ ꯑꯩꯗꯣ ꯑꯅꯤꯔꯛ ꯆꯪꯕ ꯀꯥꯟꯗꯅꯦ ꯑꯣꯖꯥꯅ ꯌꯥꯝ ꯂꯥꯏ ꯈꯪꯉꯦ ꯑꯅꯤꯔꯛ ꯑꯗꯨꯗꯨꯒ ꯈꯨꯗꯤꯁꯨ ꯊꯤꯔꯛꯑꯦ ꯆꯦꯛꯇ
ꯑꯩꯗꯤ ꯍꯧꯖꯤꯛ ꯃꯥꯅ ꯂꯥꯎꯔꯛꯄ ꯃꯈꯣꯟꯗꯨꯅ ꯅꯤꯟꯒꯔꯦ
ꯎꯝ
ꯅꯣꯏ ꯐꯅꯦꯛ ꯀꯩ ꯃꯆꯨ ꯁꯥꯔꯤꯒꯦ ꯌꯨꯝꯗ
ꯀꯩꯅꯣ ꯃꯆꯨꯗꯣ ꯀꯥꯎꯔꯦ ꯃ ꯆꯨꯗꯣ ꯑꯩꯁꯨ ꯂꯣꯏꯔꯝꯗꯧ ꯃꯥꯜꯂꯦ ꯑꯅꯧꯕ ꯁꯥꯔꯝꯗꯧ ꯃꯥꯜꯂꯦ
ꯑꯩꯈꯣꯏꯒꯤ ꯑꯩꯈꯣꯏꯒꯤ ꯔꯣꯜ ꯅꯝꯕꯔ ꯇꯨꯋꯦꯜꯐ ꯇꯣ
ꯑꯥ
ꯑꯣꯅꯣꯛ ꯎꯞꯄꯗꯣ
ꯎꯝ ꯎꯝ
ꯃꯥꯅ ꯄꯥꯝꯃꯦ ꯍꯥꯏꯕ ꯑꯗꯒꯤ ꯅꯣꯏꯔꯣꯝꯗꯅ ꯀꯌꯥ ꯋꯥꯟꯄꯂꯥꯏꯗ ꯀꯌꯥ ꯁꯥꯒꯦ ꯃꯃꯜꯁꯦ
ꯈ ꯍꯧꯖꯤꯛꯇꯤ ꯂꯪ ꯌꯥꯝ ꯇꯥꯡꯉꯦ ꯍꯥꯏꯕꯅꯦꯕ ꯑꯗꯨ ꯑ ꯑꯆꯝꯕꯗ ꯀꯌꯥ ꯑꯣꯏꯗꯣꯏꯅꯣꯕ ꯑꯗꯨꯕꯨ ꯆꯥꯍꯨꯝ ꯍꯥꯏꯕꯔ ꯀꯩꯅꯣꯝꯒ ꯍꯥꯏꯕꯅꯦ ꯑꯗꯣ ꯑꯩ ꯍꯪꯗ꯭ꯔꯗꯤ ꯈꯪꯉꯔꯣꯏ
ꯎꯝ
ꯑ ꯃꯥꯗꯨ ꯃꯄꯥꯟ ꯍꯛꯄꯗꯣ ꯄꯥꯝꯃꯦ ꯍꯥꯏꯕ꯭ꯔꯣ
ꯃꯄꯥꯟ ꯍꯛꯄ
ꯑꯣ ꯑꯗꯨꯗꯤ ꯑꯩ ꯍꯪꯕꯤꯒꯦ ꯏꯃꯥꯗ ꯑꯗꯣ ꯑꯩꯈꯣꯏꯒꯤꯗꯤ ꯑꯃꯨꯛꯀ ꯃꯄꯥꯟ ꯍꯛꯄꯗꯀꯣ ꯃꯊꯛꯀ ꯃꯈꯥ ꯍꯛꯄꯗꯣ ꯃꯈꯥ ꯇꯪ ꯍꯛꯑꯦꯕ ꯃꯊꯛꯇꯤ ꯍꯛꯇꯦꯕ
ꯀꯩꯒꯤꯅꯣ
ꯑ ꯌꯣꯟ ꯌꯣꯟꯗꯦꯕ ꯃꯄꯥꯟ ꯍꯛꯄꯗꯤ ꯑꯩꯈꯣꯏꯁꯨ ꯏꯃꯥꯗꯣ ꯃꯃꯤꯠ ꯅꯨꯡꯉꯥꯏꯇꯦꯅ ꯁꯥꯗꯦꯕ ꯑꯗꯨꯝ ꯁꯨꯝ ꯑꯩꯈꯣꯏ ꯁꯦꯠꯅꯉꯥꯏ ꯈꯛꯀꯤ ꯍꯣꯏ ꯍꯣꯏ ꯑꯩꯈꯣꯏ ꯑꯩꯈꯣꯏ ꯁꯥꯟꯅꯉꯥꯏꯒꯤ ꯑꯩꯈꯣꯏ ꯁꯦꯠꯅꯉꯥꯏꯒꯤ ꯑꯣꯏꯕꯒꯤꯀꯣ ꯑꯗꯨꯃꯥꯏꯅ ꯁꯦꯠꯄ ꯑꯗꯣ ꯅꯣꯏꯒꯤ ꯗꯗꯤ ꯑꯃꯨꯛꯀ ꯐꯠꯇꯦꯅ ꯍꯥꯏꯌꯦ ꯑꯗꯨꯃꯥꯏꯅ ꯇꯧꯕꯗꯣ
ꯃꯧ ꯃꯧꯅꯅꯦ ꯃꯧꯅ ꯈꯛꯇꯅꯦꯕ ꯐꯠꯇ꯭ꯔꯤꯁꯦ ꯂꯩꯁꯕꯤ ꯂꯩꯁꯥꯕꯤꯗꯤ ꯀꯥꯏꯗꯦ
ꯎꯝ ꯑꯩꯈꯣꯏ ꯃꯧꯒꯤ ꯀꯔꯤ ꯇꯧꯕꯗꯣ ꯑꯃ ꯎ ꯁꯚꯦꯟꯗꯣ
ꯎꯝ ꯎꯝ
ꯑꯗꯨꯅ ꯐꯠꯇꯦꯅ ꯍꯥꯏꯕ ꯑꯗꯨꯕꯨ ꯃꯥ ꯂꯧꯒꯦꯅ ꯍꯪꯅꯕ ꯀꯥꯟꯗ
ꯎꯝ ꯃꯄꯥꯟ ꯌꯥꯎꯗꯕꯗꯨ ꯐꯠꯇꯦ ꯈ꯭ꯔ ꯇꯥꯍꯜꯂꯦꯌꯦ
ꯎꯝ ꯃꯥꯅ ꯑꯃ ꯇꯨꯌꯦꯞꯇꯨꯅ ꯄꯥꯝꯃꯗꯤ ꯀꯔꯤ ꯇꯧ ꯎꯝ ꯑꯩꯈꯣꯏꯃꯥꯗ ꯍꯥꯏꯕꯤꯈꯤꯒꯦ ꯀꯩꯗꯣ ꯃꯊꯛꯀ ꯃꯈꯥꯒꯗꯣ ꯇꯧꯕꯤꯌꯣꯅ ꯍꯥꯟꯅ ꯄꯥꯝꯃꯥꯗꯤ ꯃꯆꯨꯗꯣ ꯊꯥꯍꯜꯂꯛꯑꯒꯀꯣ
ꯑꯣ
ꯀꯌꯥ ꯆꯤꯡꯉꯤꯅꯣ ꯍꯥꯟꯅ ꯈꯪꯉꯛꯑꯣ ꯑꯩ ꯑꯩꯏ ꯑꯩꯈꯣꯏꯔꯣꯝꯗꯁꯨ ꯍꯪ ꯉꯣꯌꯦ ꯃꯅꯥ ꯍꯥꯏꯕꯥ ꯃꯥ ꯂꯥꯛꯄ ꯀꯥꯟꯗ ꯂꯩꯍꯜꯂꯛꯑꯒ ꯂꯧꯕꯁꯨ ꯂꯧꯅꯒꯤ ꯑꯗꯨꯃꯥꯏꯅ
ꯍꯣꯏ ꯍꯪꯕꯤꯔꯛ ꯍꯪꯕꯤꯒꯦ ꯑꯩꯈꯣꯏꯁꯨ ꯏꯃꯥꯗ ꯃꯥꯗꯣ ꯃꯆꯨꯗꯨ ꯄꯥꯝ ꯊꯥꯍꯜꯂꯛꯑꯒꯀꯣ ꯁꯥꯕꯗꯣ ꯑꯅꯤ ꯁꯥꯏꯌꯦꯕ ꯀꯣꯟꯗꯣ ꯑꯅꯤ ꯁꯥꯏꯌꯦꯕ ꯏꯅꯝꯃ ꯑꯩꯈꯣꯏꯒꯤ ꯑꯃ ꯏꯅꯝꯃꯥꯒꯤ ꯑꯃ ꯏꯃꯥꯒꯤ ꯑꯃ
ꯎꯝ
ꯑꯗꯨ ꯗꯨꯅꯦ
ꯋꯥꯕ ꯑꯩꯗꯤ ꯋꯥꯔꯤ ꯇꯥꯔꯒ ꯄꯨꯡ ꯕꯥꯔꯣ ꯃꯈꯥꯏ ꯕꯥꯔꯣ ꯐꯥꯎꯕ ꯁꯥꯔꯛꯑꯦ ꯋꯥꯔꯤ ꯇꯥꯔꯗꯤ ꯑꯦꯗꯤꯛ ꯆꯨꯏꯌꯦꯕ ꯆꯥꯛꯆ ꯇꯣꯛꯑꯅꯤ ꯀꯣꯜꯂꯤꯛ ꯋꯥꯏꯔꯝ ꯐꯦꯡꯂꯅꯤ ꯑꯗꯨ ꯂꯣꯏꯔ ꯐꯝꯈꯤꯕꯗꯩꯩ ꯐꯝꯈꯤꯕꯗꯒꯤ ꯑ ꯍꯣꯔꯦꯟ ꯐꯥꯎ
ꯅꯣꯏꯗꯤ ꯊꯨꯟ ꯆꯦꯠꯄꯗꯨ ꯑꯣꯏꯌꯦ ꯅꯣꯏꯗꯤ ꯊꯨꯟ ꯆꯦꯠꯂꯦ ꯑꯗꯣ ꯑꯩꯗꯤ ꯑꯩ ꯑꯩꯗꯤꯅꯦꯀꯣ ꯍꯥꯏꯗꯤ ꯎꯝ ꯁꯨꯝ ꯋꯥꯔꯤ ꯁꯥꯟꯅꯕꯁꯨ ꯌꯨꯝꯗꯗꯤ ꯋꯥꯔꯤ ꯁꯥꯟꯅꯕꯁꯨ ꯌꯥꯗꯕꯅꯤꯅꯅꯦ ꯏꯁꯩꯒꯨꯝꯕ ꯇꯥꯔꯕ ꯑꯣꯏꯅ ꯇꯧꯋꯦꯕ ꯑꯗꯨꯗꯨꯒꯤꯅꯦ ꯑꯩ ꯁꯨꯝ ꯀꯨꯏꯅꯁꯨ ꯐꯝꯃ ꯉꯝꯗꯦꯕ ꯊꯨꯟꯁꯦ ꯍꯦꯛꯇ ꯅꯥꯔꯛꯑꯦꯕ ꯑꯗꯨꯒ ꯑꯩꯅꯕꯨ ꯍꯦꯛ ꯐꯤꯁꯦ ꯁꯥꯕꯩ ꯇꯧꯔꯕ ꯂꯪꯁꯦ ꯑꯗꯨꯝ ꯂꯣꯏ ꯇꯜꯂꯛ ꯑꯅꯤ ꯑꯗꯨꯗꯩ ꯑꯩꯁꯨ ꯇꯜꯂꯕ ꯑꯗꯨꯝ
ꯑꯗꯨ ꯍꯥꯏꯔꯒ ꯍꯟꯗꯛ ꯑꯩꯅ ꯂꯥꯁ ꯑꯣꯏꯅ ꯁꯥꯔꯝꯕꯗꯣ ꯑꯔꯣꯏꯕ ꯁꯥꯔꯝꯕꯗꯨꯕꯨꯗꯤ
ꯀꯩꯅꯣ ꯇꯧꯋꯦꯕ ꯂꯪꯁꯦ ꯁꯨꯡꯇꯠ ꯇꯠꯇꯕꯅꯤ ꯀꯩꯅꯣ ꯑꯃ ꯐꯥꯎ ꯈꯨꯅꯨꯡꯉꯥꯏ ꯑꯃꯥ ꯑꯗꯨꯒ ꯂꯣꯏ ꯆꯥꯛꯍꯧꯔꯦ
ꯈꯪꯗꯦ ꯑꯩꯗꯤ ꯑꯥ ꯀꯩ ꯃꯄꯥꯟ ꯌꯥꯎꯗꯕꯤ ꯇꯣꯛ ꯇꯣꯛ ꯁꯥꯕꯗꯣ ꯑꯗꯨꯗꯤ ꯂꯪ ꯑꯗꯨꯝ ꯇꯠꯂꯦ ꯑꯗꯨꯒ ꯃꯄꯥꯟ ꯍꯛꯄꯗꯨꯗꯤ ꯑꯃꯨꯛꯀ ꯌꯥꯝ ꯇꯠꯇꯦꯕ ꯈꯔ ꯇꯠꯂꯁꯨ
ꯇꯣꯛ ꯇꯣꯛ ꯁꯥꯕꯗꯨꯗꯤ ꯈꯨꯠ ꯍꯥꯏꯕ ꯂꯥꯜꯂꯁꯨ ꯇꯧꯕꯅꯤ
ꯎꯝ ꯑꯗ ꯑꯩꯗꯤ ꯑꯗꯨꯗꯨꯁꯨ ꯌꯥꯝ ꯄꯥꯛ ꯍꯩꯇꯦ ꯑꯗꯨꯗꯨꯅ ꯃꯄꯥꯟ ꯍꯛꯄꯗꯣ ꯑꯗꯨ ꯑꯗꯨꯅ ꯍꯦꯟꯅ ꯌꯥꯝ ꯇꯧꯋꯦꯕ ꯑꯩꯗꯤ ꯏꯆꯦꯁꯨ ꯍꯩꯇꯦꯕ ꯑꯗꯩꯩ ꯏꯃꯥ ꯒ ꯑꯩꯒ ꯑꯗꯨꯝ ꯇꯧꯕ ꯑꯗꯣ ꯍꯟꯗꯛꯇꯤ ꯑꯩꯅ ꯑꯩ ꯂꯣꯏꯔꯒ ꯐꯤ ꯁꯨꯠꯀꯨꯝꯕ ꯑꯣꯏꯅ ꯁꯥ ꯁꯦ
ꯑꯗꯨ ꯍꯥꯏꯔꯒ ꯅꯪꯒꯟ ꯄꯣꯟꯕꯒꯤ ꯄꯦꯇꯤꯗꯣ
ꯎꯝ
ꯀꯌꯥꯃꯨꯛ ꯄꯤꯖꯥꯠꯅꯣ
ꯍꯜꯂꯣ
ꯅꯪꯒꯟ ꯄꯣꯟꯕꯒꯤ ꯄꯦꯇꯤꯗꯨꯣ ꯀꯌꯥꯃꯨꯛ ꯄꯤꯖꯥꯠꯅꯣꯕ
ꯈꯪꯗꯦꯌꯦ ꯑꯗꯨꯗꯣ ꯀꯌꯥ ꯄꯤꯖꯥꯠꯅꯣ ꯆꯥ ꯑꯗꯨꯝ ꯅꯦꯠꯇꯗꯤ ꯑꯣꯟꯂꯥꯏꯟꯗꯗꯤ ꯆꯥꯅꯤ ꯆꯍꯨꯝ ꯑꯗꯨꯃꯥꯏꯅ ꯌꯧꯔꯝꯗꯧ ꯃꯥꯜꯂꯦ ꯆꯍꯨꯝ ꯆꯥꯝꯕ꯭ꯔꯤꯃꯨꯛ ꯑꯩꯁꯨ ꯕꯦꯜꯗꯣ ꯑꯝꯇ ꯌꯦꯡꯒꯦ ꯇꯧꯕꯅꯦ ꯈ꯭ꯋꯥꯡꯗꯣ ꯌꯥꯝ ꯅꯥꯏꯌꯦꯕ ꯑ ꯑꯃ ꯈ꯭ꯋꯥꯡꯒꯤꯒ ꯑꯗꯒꯤ ꯁꯤ ꯁꯥꯒꯟꯒꯤꯒ ꯄꯨꯂꯞꯅ ꯌꯥꯎꯕꯤꯗꯣ
ꯎꯝ ꯑꯗꯨꯅꯦ ꯑꯩꯅ ꯄꯥꯝꯃꯤꯁꯦ ꯑꯗꯨ ꯂꯤꯁꯤꯡ ꯑꯃ ꯍꯦꯜꯂꯝꯗꯧ ꯃꯥꯜꯂꯦ ꯅꯦꯠꯇ ꯌꯦꯡꯁꯦ ꯑꯗꯨꯒ ꯀꯛꯑꯒ ꯁꯤꯖꯤꯟꯅꯅꯤꯡꯉꯥꯏꯒꯤ
ꯍꯣꯏ ꯌꯦꯡꯁꯦ ꯑꯗꯨ ꯊꯕꯛ ꯇꯧꯗ꯭ꯔꯗꯤ ꯄꯩꯁꯥꯁꯨ ꯂꯩꯔꯣꯏꯀꯣ
ꯃꯥꯅꯤ ꯑꯗꯨꯅꯦ
ꯑꯗꯣ ꯀꯨꯣꯏꯕꯨꯗꯤ ꯀꯨꯏꯗ꯭ꯔꯦꯗ ꯊꯕꯛ ꯃꯥꯅꯦ ꯑꯗꯣ ꯍꯥꯏꯗꯤ ꯁꯨꯝ ꯍꯥꯏꯕꯩ ꯋꯥꯅꯤ ꯑꯩꯈꯣꯏꯅ ꯊꯕꯛ ꯇꯧꯔꯒ ꯑꯗꯨ ꯂꯩꯅꯤ ꯑꯗꯨ ꯁꯤꯖꯤꯟꯅꯅꯤꯅ ꯇꯧꯔꯀꯥꯟꯗ ꯄꯩꯁꯥꯗꯣ ꯎꯔꯀꯥꯟꯗꯗꯤꯀꯣ ꯁꯨꯝ ꯌꯥꯝꯅ ꯂꯤꯛꯑꯛꯑꯦ ꯍꯥꯏꯕꯅꯦꯕ ꯁꯤꯖꯤꯟꯅ ꯁꯤꯖꯤꯟꯅꯅꯤꯡꯗꯦ ꯍꯥꯏꯕꯅꯦꯕ
ꯑꯣꯛꯇꯣꯕꯔ
ꯍꯨꯝ ꯑꯣꯇꯣꯕꯔꯁꯤꯗꯥ ꯑꯦꯛꯖꯥꯝ ꯑꯣꯏꯔꯗꯤ ꯑꯥ ꯑꯗꯨꯝ ꯁꯦꯞꯇꯦꯝꯕꯔ ꯑꯣꯛꯇꯣꯕꯔ ꯍꯣꯏ ꯑꯣꯛꯇꯣꯕꯔ ꯅꯣꯕꯦꯝꯕꯔ ꯑꯗꯨꯃꯥꯏꯅ ꯑꯣꯛꯇꯣꯕꯔ ꯂꯥꯁ ꯋꯤꯛ ꯅꯣꯕꯦꯝꯕꯔ ꯑꯗꯨꯃꯥꯏꯅ ꯑꯣꯏꯔꯛꯇꯧ ꯃꯥꯜꯂꯦ
ꯑꯗꯨꯏꯗꯣꯗꯤ ꯑꯗꯨꯋꯥꯏꯗꯒꯤ ꯁꯦꯂꯔꯤꯗꯣ ꯑꯦꯛꯖꯥꯝꯄꯜ ꯑꯥ ꯍꯦꯛ ꯆꯪꯕꯒ ꯁꯦꯂꯔꯤ ꯌꯥꯝ ꯄꯤꯗ꯭ꯔꯁꯨ ꯈꯔ ꯂꯩꯔꯗꯤ ꯆꯞ ꯆꯥꯅ ꯄꯤꯔꯛꯑꯅꯤꯅ ꯃꯥꯔꯛꯁꯤꯠ ꯌꯥꯎꯗꯗꯤ ꯌꯥꯝ ꯄꯤꯔꯣꯏ ꯍꯥꯏꯌꯦꯕ ꯃꯥꯔꯛꯁꯤꯠ ꯌꯥꯎꯕ ꯀꯥꯟꯗ ꯍꯦꯟꯒꯠꯂꯛ ꯍꯥꯏꯌꯦ
ꯑꯩꯁꯨ ꯑꯗꯨꯗ ꯑꯣꯏꯅꯥ ꯑꯩ ꯑꯍꯥꯟꯕꯗꯗꯤ ꯃꯣꯏ ꯀꯩ ꯇꯧ ꯁꯨꯝ ꯃꯥꯔꯛꯁꯤꯠ ꯌꯥꯎꯗ꯭ꯔꯗꯤ ꯌꯥꯕ꯭ꯔ ꯍꯥꯏꯅ ꯍꯪꯉ ꯌꯦꯡꯒꯦ ꯇꯧꯋꯦ ꯑꯗꯨ ꯌꯥꯗꯦ ꯍꯥꯏꯔꯗꯤ ꯅꯪꯒꯤꯗꯨꯗ ꯑꯣꯏꯅ ꯂꯥꯛꯄ ꯌꯥꯕ꯭ꯔꯥ ꯌꯦꯡꯒꯦ
ꯑꯗꯨꯅꯦ ꯄꯨ ꯂꯣꯏ ꯆꯠꯈꯤꯁꯦ ꯑꯗꯨꯗꯤ ꯃꯤ ꯑꯅꯤ ꯁꯨꯔꯗꯤ ꯕꯔꯥ ꯊꯤꯕꯁꯨ ꯈꯔ ꯈꯔ ꯀꯣꯝꯃꯅꯤ ꯑꯗꯨꯗꯒꯤ ꯂꯩꯃꯤꯟꯅꯁꯨ ꯏꯊꯟꯇ ꯂꯩꯕꯁꯨ ꯀꯤꯖꯩꯗꯅ
ꯑꯗꯨꯅꯦ ꯑꯩꯈꯣꯏ ꯏꯆꯦ ꯑꯃ ꯑꯩꯅ ꯑꯥꯗ ꯇꯧꯋꯦ ꯍꯥꯏꯕꯗꯣ ꯑꯗꯨ ꯃꯣꯏꯗꯣ ꯃꯤ ꯃꯤ ꯃꯌꯥꯝ ꯂꯩꯕꯒꯤ ꯄꯩꯁꯥꯗꯣ ꯔꯦꯟ ꯄꯩꯁꯥꯗꯣ ꯌꯥꯝꯅ ꯆꯪꯗꯦ ꯍꯥꯏꯌꯦꯕ ꯃꯣꯏ ꯑꯗꯨꯗꯨꯅ ꯄꯩꯁꯥꯗꯣ ꯁꯦꯚ ꯇꯧꯕꯁꯨ ꯌꯥꯝ ꯁꯦꯞ ꯇꯧꯕꯗ ꯃꯌꯥꯝ ꯃꯌꯥꯝ ꯁꯦꯞ ꯇꯧꯋꯦ ꯍꯥꯏꯌꯦꯕ ꯃꯌꯥꯝ ꯆꯪꯗ꯭ꯔꯕꯅꯦꯅ ꯆꯥꯔꯁꯨ ꯑꯗꯨꯝ ꯃꯣꯏ ꯄꯨꯂꯞꯀꯤ ꯄꯨꯊꯣꯛꯅꯔꯒ ꯑꯗꯨꯝ ꯆꯥꯔꯕꯅꯦꯅ ꯐꯪꯉꯛꯄꯗꯨ ꯑꯗꯨꯝ ꯄꯨꯤꯊꯣꯛꯅꯒ ꯆꯥꯕꯅꯦꯅ ꯌꯥꯝ ꯈꯪꯗ꯭ꯔꯦ ꯍꯥꯏꯕ ꯑꯗꯨ ꯏꯇꯣꯝ ꯂꯩꯔꯗꯤ ꯑꯗꯨꯝ ꯏꯁꯥꯒꯤꯗꯨꯗꯩ ꯂꯣꯏ ꯄꯨꯊꯣꯔꯛꯇꯧꯅꯤꯗꯅ
ꯎꯝ ꯑꯗꯨꯅꯦ ꯃꯤ ꯈꯔ ꯈꯣꯝꯖꯤꯜꯂ ꯂꯩꯃꯤꯟꯅꯔꯗꯤꯀꯣ ꯇꯨꯝꯕꯕꯨ ꯗꯤ ꯊꯥꯔ ꯇꯨꯝꯃꯁꯨ ꯅꯠꯇ꯭ꯔꯥ ꯃꯇꯝ ꯈꯔꯒꯤ ꯃꯣꯝꯄꯥꯛ ꯃꯇꯝ ꯆꯍꯤ ꯑꯗ ꯃꯣꯝꯄꯥꯛꯇꯨ ꯃꯔꯣꯟ ꯂꯣꯟꯈꯠꯂꯒ ꯐꯃꯨꯡ ꯀꯣꯟꯅꯔ ꯀꯣꯟꯅꯗ꯭ꯔꯁꯨ ꯀꯩꯁꯨ ꯀꯥꯏꯗꯦꯕ ꯇꯨꯝꯕꯩꯗꯤ ꯄꯤꯛꯑꯁꯨ ꯇꯧꯗꯕꯨ ꯂꯩꯕꯒꯤ ꯕꯥꯔꯥꯁꯦ
ꯑꯩꯗꯤ ꯑꯩꯈꯣꯏ ꯁꯤꯒꯤꯗꯤ ꯑꯩ ꯄꯥꯝꯗ꯭ꯔꯦꯀꯣ ꯑꯝꯇ ꯄꯨꯟꯕ
ꯑꯩꯁꯨ ꯄꯥꯝꯗꯦ
ꯑꯗꯨꯃꯥꯏꯅ ꯃꯤ ꯈꯔ ꯄꯨꯜꯂꯒ ꯇꯧꯔꯗꯤ ꯅꯨꯡꯉꯥꯏ
ꯃꯤꯁꯨ ꯑꯝꯇ ꯑꯣꯏꯔꯣꯏꯌꯦ ꯍꯥꯏ ꯍꯥꯏꯗꯤ ꯀꯣꯏꯁꯦ ꯂꯥꯡꯁꯦ ꯆꯠꯁꯦ ꯍꯥꯏꯕ ꯉꯥꯛꯇ ꯑꯗꯨꯒꯨꯝꯕ ꯉꯥꯛꯇ ꯑꯣꯏꯕꯅꯤꯅꯀꯣ
ꯎꯝ
ꯑꯗꯨ ꯍꯧꯖꯤꯛꯇꯤ ꯀꯥꯏ ꯈꯪꯗꯦꯗ
ꯑꯗꯨꯃꯥꯏꯅ ꯃꯄꯥꯟ ꯂꯣꯝ ꯂꯩꯔꯒ ꯑꯗꯨꯃꯥꯏꯅ ꯇꯧꯔꯗꯤ ꯃꯤ ꯃꯥꯡꯒꯅꯤ
ꯍꯣꯏ ꯑꯗꯨꯗꯨꯅ ꯁꯨꯝ ꯆꯠꯃꯤꯟꯅꯒꯗꯕ ꯂꯩꯃꯤꯟꯅꯒꯗꯕ ꯃꯤꯗꯣ
ꯎꯝ
ꯍꯧꯖꯤꯛꯇꯤ ꯍꯧꯅ ꯊꯤꯍꯧꯗ꯭ꯔꯗꯤ ꯈꯜꯍꯧꯗ꯭ꯔꯗꯤ
ꯐꯪꯅ ꯌꯥꯏꯅꯤꯅ
ꯍꯣꯏ ꯌꯥꯏꯑꯦ ꯑꯗꯣ ꯑꯩꯈꯣꯏ ꯈꯣꯏꯃꯥꯒꯤ ꯃꯌꯥꯝꯕꯩ ꯃꯆꯥ ꯑꯃꯕꯨꯗꯤ ꯂꯩꯌꯦꯕ ꯏꯆꯦ ꯑꯃ ꯃꯥꯁꯨ ꯑꯩꯈꯣꯏ ꯑꯣꯢꯔꯝ ꯕꯦꯁ ꯑꯣꯏ ꯑꯣꯏꯔꯤꯅꯦ ꯑꯗꯨ ꯃꯥꯗꯣ ꯈꯪꯗꯦ ꯆꯍꯤꯗꯣ ꯑꯗꯨꯝ ꯈꯔꯕꯨꯗꯤ ꯀꯨꯟꯃꯉꯥ ꯑꯗꯨꯃꯥꯏꯅꯗꯤ ꯌꯧꯔꯝꯃꯅꯦꯕ ꯑꯗꯣ ꯌꯥꯔꯛꯀꯗ꯭ꯔꯥ ꯌꯥꯔꯑꯣꯏꯗ꯭ꯔꯣ ꯈꯪꯗꯦ ꯑꯩꯅ ꯃꯥ ꯆꯠꯁꯦꯅ ꯍꯥꯏꯕꯗꯣ ꯑꯗꯣ ꯑꯩꯅ ꯇꯧꯔꯗꯤ ꯄꯨꯟꯅ ꯇꯧꯃꯤꯟꯅꯁꯦꯅ ꯍꯥꯏꯕꯅꯦꯕ
ꯎꯝ
ꯑꯗꯨ ꯈꯪꯗꯦ ꯗꯨ ꯃꯌꯨꯝ ꯉꯟꯅ ꯄꯥꯅꯤꯡꯉꯝꯃꯗꯤ ꯑꯩꯗꯤ ꯍꯧꯖꯤꯛꯀꯥꯟꯗꯤꯀꯣ ꯑꯁ
ꯎꯝ
ꯄꯥꯟꯅꯤꯡꯉꯛꯇ꯭ꯔꯦꯗ ꯍꯧꯖꯤꯛꯀꯥꯟꯗꯤ
ꯑꯩ ꯄꯩꯁꯥ ꯌꯥꯝ ꯇꯥꯟꯅꯤꯡꯉꯦ ꯄꯩꯁꯥ ꯌꯥꯝ ꯇꯥꯟꯅꯤꯡꯉꯦ ꯍꯥꯏꯗꯤ ꯑꯇꯣꯞꯄ ꯃꯄꯥꯟꯂꯣꯝꯗ ꯆꯠꯂꯒ ꯇꯧꯅꯤꯡꯉꯦ ꯑꯗꯨꯕꯨ ꯃꯃꯥꯅ ꯍꯥꯏꯅ ꯑꯩꯗꯤ ꯅꯥꯒꯟꯕꯅꯤꯅ ꯌꯥꯝ ꯂꯥꯞꯅ ꯆꯠꯍꯟꯅꯤꯡꯗꯦ ꯆꯠꯂꯁꯨ ꯑꯩꯅ ꯆꯠꯀꯗꯧꯕ ꯂꯝꯗꯣ ꯑꯗꯨꯒꯨꯝꯕꯗꯤ ꯌꯥꯏꯌꯦꯅ ꯍꯥꯏ
ꯑꯩꯒꯤꯗꯤ ꯀꯥꯏꯗꯒꯤ ꯍꯣꯏ ꯍꯥꯟꯅꯗꯤ ꯇꯝꯕꯒꯤꯗꯤ ꯆꯠꯀꯦ ꯌꯥꯔꯝ ꯗꯦꯗꯣ ꯍꯧꯖꯤꯛꯀꯥꯟꯗꯤ ꯀꯩ ꯈꯜꯂꯛꯑꯕꯅꯣ ꯈꯪꯗꯦ ꯆꯠꯅꯉꯥꯏꯒꯤ ꯍꯥꯏꯌꯦ
ꯎꯝ ꯅꯪꯒꯤ ꯑꯃ ꯃꯆꯤꯟ ꯀꯥꯡꯕ ꯃꯤꯗꯣ
ꯍꯣꯏ ꯑꯗꯨꯗꯨꯅꯦꯕ ꯃꯊꯥ ꯁꯥꯔꯤꯁꯤꯀꯣ ꯃꯥꯅ ꯃꯥꯅ ꯍꯥꯏꯌꯦ ꯑꯩꯗꯣ ꯅꯪꯗꯣ ꯂꯝ ꯌꯥꯝ ꯍꯦꯟꯒꯅꯨ ꯍꯟꯗꯛ ꯑꯦꯛꯖꯥꯝ ꯊꯥꯍꯜꯂꯣꯏꯖꯅꯤ ꯍꯥꯏꯌꯦ ꯃꯥꯗꯣ ꯑꯗꯨꯗꯨꯒꯤꯅꯦꯀꯣ ꯑꯦ ꯃꯥꯗꯣ ꯍꯥꯏꯗꯤ ꯁꯨꯝ ꯆꯥꯛꯄꯅꯦꯅꯦ ꯏꯃꯥꯅꯁꯨꯅꯦ ꯀꯤꯖꯗ꯭ꯔꯅ ꯑꯗꯨꯝ ꯐꯠꯇ ꯅꯨꯡꯗ ꯊꯣꯛꯑꯗꯤ ꯂꯣꯏꯔꯝꯗꯥꯏꯁꯤꯗ ꯐꯠꯇ ꯅꯨꯡꯗ ꯊꯣꯛꯑꯗꯤ ꯅꯨꯡꯉꯥꯏꯇꯦ ꯑꯗꯨ ꯅꯪꯗꯣ ꯃꯥꯒ ꯁꯤꯡꯅꯒꯅꯣ ꯑꯗꯨ ꯇꯞꯅ ꯑꯗꯨꯝ ꯏꯪꯅ ꯋꯥꯔꯤ ꯁꯥꯟꯅꯧꯋꯣꯢꯅ ꯍꯥꯏꯕꯒꯤꯅꯦꯕ
ꯅꯨꯄꯥꯥ ꯈꯨꯗꯤꯡꯒꯤ ꯁꯤꯡꯅꯕ ꯐꯠꯇꯦꯗ
ꯑꯗꯨꯅꯦ ꯑꯗꯨ ꯑꯩꯗꯤ ꯌꯥꯗꯦꯕ ꯎꯝ ꯃꯥꯅ ꯉꯝ ꯈꯤꯕꯗꯣꯀꯣ ꯃꯥꯅ ꯃꯆꯤꯟ ꯀꯔꯤ ꯇꯧꯔꯛꯑꯁꯨ ꯈꯣꯠꯂꯁꯨ ꯃꯥꯅ ꯀꯟꯅ ꯋꯥꯉꯥꯡ ꯉꯥꯡꯉꯛꯑꯁꯨ ꯑꯩ ꯑꯗꯨꯝ ꯈꯨꯝ ꯃꯦꯕ ꯑꯗꯨ ꯑꯁ ꯈꯪꯗꯦꯗ ꯑꯩ ꯃꯤꯁꯦ ꯑꯗꯨꯝ ꯈꯠꯅꯕ ꯈꯠꯅꯔꯣꯏꯒꯦ ꯍꯥꯏꯔꯁꯨ ꯁꯨꯡꯌꯥ ꯌꯥꯗꯦꯕ
ꯑꯩꯖꯦ ꯅꯍꯥꯟꯋꯥꯏꯖꯦ ꯁꯥꯎꯒꯜꯂꯝꯗꯝꯅꯦ ꯍꯧꯖꯤꯛꯀꯥꯟꯗꯤ ꯑꯩ ꯌꯥꯝ ꯄꯤꯡ ꯄꯤꯡ ꯂꯥꯎꯋꯦ ꯀꯩꯒꯤꯅꯣ ꯈꯪꯗꯦ
ꯎꯝ
ꯑꯩ ꯂꯋꯥꯏꯖꯦ ꯌꯥꯝ ꯁꯥꯏꯌꯦ ꯑꯗꯨꯅ ꯁꯝ ꯀꯦꯜꯂꯤꯔ ꯈꯪꯗꯦ
ꯑꯁ ꯑꯩꯖꯦ ꯍꯟꯗꯛꯁꯨ ꯌꯥꯝ ꯍꯟꯗꯛꯇꯤ ꯌꯥꯝ ꯀꯦꯜꯂꯦ ꯑꯩꯁꯨ ꯐꯃꯨꯡꯗꯒꯁꯦꯀꯣ ꯑꯗꯨꯝ ꯃꯣ ꯃꯣꯟꯗꯒꯁꯦ ꯑꯗꯨꯝ ꯂꯣꯏꯅ ꯇꯣꯠꯂꯒ ꯑꯗꯨꯝ ꯀꯦꯟꯕꯒꯤ ꯑꯃ ꯎꯝ ꯂꯣꯢꯅ ꯁꯥꯡꯅ ꯀꯦꯟꯕꯁꯨ ꯅꯠꯇꯦꯕ ꯃꯇꯦꯛ ꯃꯇꯦꯛ ꯇꯦꯛꯑꯒ ꯀꯦꯟ ꯍꯦꯟꯕꯗꯣ ꯑꯗꯨꯃꯥꯏꯅ ꯀꯦꯜꯂꯦꯕ
ꯑꯩꯗꯤ ꯄꯨꯂꯜꯞ ꯃꯈꯣꯡꯗꯩ ꯑꯗꯨꯝ ꯀꯦꯟꯕꯗꯣ ꯑꯩꯅ ꯕ꯭ꯂꯦꯡꯀꯦꯠꯇꯨꯁꯨ ꯌꯥꯎ ꯐꯩꯖꯨꯞꯇꯨꯁꯨ ꯌꯥꯎꯔꯝꯅꯤ ꯃꯣꯟꯗꯁꯨ ꯌꯥꯎꯔꯝꯅꯤ ꯑꯃꯃꯝ ꯃꯣꯝꯄꯥꯛꯐꯤꯗꯛꯇ ꯑꯃ ꯐꯨꯔꯤꯠꯇ ꯑꯃ ꯑꯃꯃꯝ ꯂꯣꯏ ꯌꯥꯎꯔꯝꯗꯣꯏꯅꯤ ꯈꯪꯗꯦꯗ ꯍꯥꯟꯅꯒꯤ ꯊꯥꯢꯅ ꯃꯃꯥꯡꯉꯩꯒꯤꯅ ꯐ ꯃꯥꯜꯂꯤꯗ ꯆꯦꯡꯍꯤ ꯂꯨꯖꯕꯗꯨꯅ ꯏꯐ ꯐꯔꯕ ꯀꯩꯅꯣ ꯍꯨꯖꯤꯛꯀꯥꯟꯗꯒꯤ
ꯍꯣꯏ ꯍꯣꯏ ꯍꯧꯖꯤꯛꯀꯥꯟꯅꯦ ꯑꯃ ꯁꯨꯝ ꯁꯨꯝ ꯃꯅꯥ ꯃꯁꯤꯡꯅ ꯁꯦꯝꯕ ꯁꯝꯄꯨꯒꯨꯝꯕ ꯊꯥꯎꯒꯨꯝꯕꯗꯣꯀꯣ ꯐꯩ ꯌꯦꯅ ꯍꯥꯏꯔꯦ ꯑꯗꯨꯗꯣ ꯑ ꯀꯩꯅ ꯁꯚꯦꯟꯗꯣ
ꯑꯥ
ꯑꯗꯨꯗꯨꯅ ꯃꯃꯜ ꯃꯃꯜ ꯍꯪꯕ ꯀꯥꯟꯗ ꯀꯩꯝ ꯍꯥꯏꯔꯛꯇꯦ ꯍꯥꯏꯑꯕ ꯑꯗꯨꯗꯨꯒꯤ ꯑꯗꯨꯝ ꯂꯩꯔꯦ
ꯑꯩꯗꯤ ꯁꯤꯟꯅꯕ ꯀꯤꯖꯩꯌꯦ ꯁꯝꯖꯦ ꯈꯔ ꯌꯥꯎꯗꯕ ꯄꯨꯔꯥ ꯀꯦꯟꯒꯤꯗ꯭ꯔꯅ ꯀꯤꯌꯦ
ꯈꯪꯗꯦꯗ ꯒ꯭ꯌꯥꯟ ꯇꯥꯗꯦ ꯑꯩ ꯁꯝꯖꯨ ꯌꯥꯎꯗ꯭ꯔꯦ ꯍꯥꯟꯅꯗꯧꯅ ꯑꯁ ꯍꯥꯟꯅꯗꯤ ꯌꯥꯝ ꯐꯔꯝꯃꯦ ꯑꯗꯨꯒ ꯑꯩꯗꯣ ꯁꯝꯗꯣ ꯁꯥꯡꯗꯦꯕ ꯍꯥꯟꯅ ꯎꯝ ꯑꯁ ꯑꯗꯒꯤ ꯍꯦꯟꯅ ꯐꯔꯝꯃꯤꯅꯦ ꯑꯉꯥꯡ ꯑꯣꯏꯔꯤꯀꯥꯟꯗꯗꯤ